ꯍꯜꯂꯣ ꯇꯔꯔꯕꯣ ꯀꯩꯗꯧꯔꯃꯤꯅꯣ ꯍꯨꯝ꯫
ꯐꯝꯃꯤ꯫
ꯐꯤꯗꯤ ꯁꯥꯗꯔꯕꯣ
ꯁꯥꯏ ꯅꯨꯡꯁꯥ ꯁꯥꯏꯅ ꯁꯥꯗꯕ꯫
ꯅꯨꯡꯗꯥꯡ ꯅꯨꯡꯗꯥꯡ ꯁꯥꯕ ꯏꯪꯉꯀꯥꯟꯗ꯫
ꯍꯣꯍꯣꯢ꯫ ꯏꯪꯑꯥꯁꯨ ꯁꯥꯗꯦ ꯇꯟꯗꯔꯒꯥ ꯁꯥꯏ
ꯀꯔꯤꯅꯣ ꯍꯥꯏꯕꯣ ꯇꯪꯈꯥꯏ ꯆꯟꯗ꯭ꯔꯤꯕ
ꯆꯟꯗꯣꯔꯦ
ꯑꯗꯨꯗꯤ ꯊꯨ ꯃꯥꯂꯤꯗꯦ ꯑꯗꯨꯗꯤ
ꯊꯨꯅꯤ ꯁꯨꯡꯁꯥꯗꯤ ꯁꯥꯗꯅ
ꯐꯤ ꯀꯌꯥ ꯋꯥꯠꯂꯤꯕ ꯑꯗꯨ ꯁꯥꯔꯒ꯫
ꯂꯣꯏꯔꯦ ꯃꯔꯥꯛ ꯑꯝꯇꯪ ꯉꯥꯏꯔꯦ꯫
ꯑꯗꯨ ꯂꯣꯏꯔꯒ ꯀꯔꯤꯃꯨꯛ ꯁꯥꯔꯣꯏꯅꯦ ꯑꯗꯨ ꯂꯣꯏꯔꯒꯗꯤ
ꯀꯩꯒꯤ꯫
ꯊꯕꯛ ꯆꯠ ꯂꯩꯔ ꯀꯃꯥꯢ ꯁꯥꯗꯣꯔꯤꯒꯦ꯫
ꯁꯥꯅꯤꯍꯦ ꯍꯟꯗꯛꯀꯤ ꯐꯤ ꯁꯥꯕꯩ ꯐꯪꯕ ꯄꯩꯁꯥꯁꯤꯅ ꯂꯪ ꯂꯧꯔꯅꯤ ꯏꯁꯥꯅ ꯇꯧꯖꯔ ꯊꯝꯗꯣꯏꯕ ꯅꯨꯡꯗꯥꯡ ꯅꯨꯡꯗꯥꯡ ꯁꯥꯅꯕ ꯑꯌꯨꯛꯀ꯫
ꯂꯣꯏꯅꯤꯡ ꯃꯇꯝ ꯂꯣꯏ ꯌꯥꯅꯕ ꯑꯗꯨꯔꯥ꯫
ꯑꯗꯨꯠꯇꯦꯍꯦ ꯐꯨꯜ ꯋꯥꯛꯇꯣ ꯁꯥꯔ ꯐꯤꯕꯨ ꯑ ꯇꯧꯕ ꯍꯣꯡꯇꯣꯛꯑꯒ ꯀꯨꯏꯔꯗꯨ ꯄꯩꯁꯥ ꯑꯗꯨꯅ ꯊꯨ ꯁꯨꯅ ꯐꯪꯕꯗꯨꯅ ꯐꯩ꯫
ꯀꯝꯕ
ꯀꯨꯏꯔꯖꯨ ꯐꯤꯗꯨ ꯀꯨꯏꯅ ꯁꯥꯕ ꯃꯇꯝꯗ ꯆꯞ ꯃꯥꯟꯅꯩ ꯌꯥꯝꯕꯗꯣ꯫
ꯀꯌꯥꯝ ꯑꯣꯏꯕ ꯑꯗꯨꯅ ꯐꯨꯜꯋꯥꯛ ꯍꯥꯏꯗꯨꯅꯣ꯫
ꯈꯪꯗꯦ ꯃꯌꯦꯛ ꯃꯌꯦꯛ ꯀꯨꯟ ꯌꯧꯕ ꯌꯥꯎꯋꯤ ꯇꯔꯥ ꯃꯉꯥ ꯑꯣꯏꯕ ꯌꯥꯎꯏ꯫ ꯇꯇꯕꯔ ꯑꯣꯏꯦ ꯎꯝ ꯃꯇꯝ ꯆꯪꯕ ꯆꯞ ꯃꯥꯅꯩ꯫
ꯑꯗꯨꯗꯤ ꯑꯗꯨ ꯑꯩ ꯑꯥ ꯐꯨꯐꯥꯎ ꯍꯗ ꯍꯧꯖꯤꯛ ꯁꯥꯈꯔꯦꯅꯦ
ꯍꯔꯥꯎꯔꯦ ꯅꯪ
ꯀꯥꯔꯤ ꯃꯔꯝꯒꯤ ꯄꯤꯁꯨ ꯄꯤꯔꯣꯗꯕꯗ ꯑꯩꯈꯣꯏꯗ
ꯀꯪꯖꯔꯦ ꯌꯥꯔꯦ ꯃꯂꯝ
ꯍꯧꯖꯤꯛꯀꯤ ꯐꯤꯕꯨꯗꯤ ꯅꯨꯡꯉꯥꯏꯇ꯭ꯔꯦ ꯍꯥꯏꯔꯣ
ꯅꯨꯡꯉꯥꯏ ꯃꯥꯌꯦꯛ ꯌꯥꯝꯅ ꯀꯨꯞꯄꯤ ꯃꯥꯌꯦꯛ ꯌꯥꯝꯅ ꯂꯨꯏ ꯂꯩ ꯀꯩꯀꯥ ꯑꯃꯇ ꯁꯥꯗꯦ ꯑꯗꯨꯝ ꯈꯨꯠ ꯇꯣꯞꯐꯥꯏ ꯂꯩꯒꯨꯝꯕꯁꯤꯅ
ꯑꯗꯨꯒꯨꯝꯕ ꯁꯥꯗꯕ ꯐꯤꯕꯨꯨꯅꯦꯕ ꯍꯧꯖꯤꯛꯀꯤꯁꯤꯗꯤ ꯂꯩꯒꯨꯝꯕꯗꯨꯅ ꯊꯨꯁꯨ ꯊꯏꯌꯦ ꯈꯨꯣꯠꯁꯨ ꯐꯥꯗꯦ
ꯑꯥ ꯅꯅ ꯁꯥꯎꯔꯣꯏꯗ꯭ꯔꯕ
ꯍꯥꯥ
ꯍꯥꯟꯅꯒꯤꯗꯨ ꯁꯥꯎꯔꯛ ꯑꯣꯏꯗ꯭ꯔꯣ
ꯁꯥꯎꯔꯑꯣꯣꯏ ꯑꯩꯅ ꯁꯥꯔꯔꯣꯏꯒꯦ ꯍꯥꯏꯈ꯭ꯔꯕ ꯁꯤ ꯂꯣꯏꯔꯒ ꯃꯥ ꯃꯥꯅꯁꯨꯣ ꯍꯥꯏꯔꯛꯑꯦ ꯍꯧꯖꯤꯛꯇꯤ ꯐꯤ ꯌꯥꯝ ꯍꯣꯡꯉꯦ ꯑꯗꯨꯅ ꯐꯤ ꯔꯥꯅꯤ ꯐꯤ ꯁꯥꯕꯒ ꯊꯥꯗꯔꯔꯣꯏ ꯍꯥꯟꯅ ꯁꯥꯕ ꯅꯣꯏ ꯇꯪ ꯁꯥꯍꯜꯂꯅꯤꯅ ꯍꯥꯏꯔꯛꯑꯦ ꯍꯥꯏꯅ
ꯍꯥꯟꯅꯒ ꯁꯥꯕꯒ ꯑꯩꯁꯨ ꯃꯤ ꯑꯇꯣꯞꯄꯗ ꯀꯔꯤꯝ ꯊꯥꯗꯔꯛꯑꯣ ꯑꯩ ꯁꯥꯔꯣꯏꯒꯦ ꯊꯕꯛꯁꯦ ꯐꯅ ꯁꯪꯗ꯭ꯔꯦꯅ ꯍꯥꯏꯖꯟꯈꯤꯕ
ꯎꯣꯏ ꯑꯣꯃꯣꯅꯤꯗ
ꯑꯠꯇꯍꯦ ꯅꯨꯄꯤ ꯃꯑꯣꯡꯗ ꯇꯧꯋꯦ ꯍꯥꯏꯕꯅꯤ ꯈꯔ ꯀꯥꯏꯗꯩ ꯅꯨꯄꯥꯅꯤ
ꯑꯩꯈꯣꯏꯒ ꯂꯥꯛꯝꯕꯗ ꯄꯔꯁꯜꯅꯤ ꯄꯔꯁꯔꯒ ꯊꯧꯕ꯭ꯔꯥ
ꯍꯥꯥ
ꯀꯩ ꯒꯥꯔꯤ ꯊꯧꯒꯦꯕ
ꯕꯂꯦꯠ
ꯊꯥꯏꯅꯗꯒꯤ ꯕꯨꯂꯦꯠꯟ ꯊꯧꯔꯛ꯭ꯔꯅꯤ
ꯈꯪꯗꯦꯗ ꯑꯩꯈꯣꯏ ꯈꯪꯕꯗꯥꯗꯤ ꯕꯨꯂꯦꯠ ꯊꯧꯔꯝꯃꯦ
ꯃꯤꯁꯨ ꯆꯥꯎꯔꯕ ꯅꯨꯄꯥꯗꯣ
ꯎꯝ ꯑꯅꯧ ꯀꯅꯤ ꯂꯑꯣꯒ ꯂꯋꯥꯏꯒ ꯇꯥꯡꯕꯅꯦ
ꯑꯩꯣꯏꯗ ꯂꯥꯛꯑꯕ ꯃꯇꯨꯡꯅꯤ ꯊꯥꯏꯅ ꯁꯥꯏꯠ ꯕꯦꯛ ꯑꯃꯒ ꯌꯥꯜꯂꯒ ꯄꯜꯁꯥꯔ ꯑꯃ ꯊꯧꯔꯝꯕꯅꯤ
ꯃꯤ ꯉꯧꯕꯅꯤ ꯃꯁꯛꯇꯤ ꯐꯖꯥꯕꯅꯦ ꯅꯨꯄꯥꯅꯤ ꯃꯤ ꯋꯥꯡ ꯌꯥꯝ ꯆꯥꯎꯕꯥꯅꯦ
ꯎꯝ ꯃꯤ ꯋꯥꯥꯡ ꯆꯥꯎꯕꯔꯣ ꯑꯩꯈꯣꯏ ꯃꯥꯒꯤꯗ ꯍꯦꯛ ꯌꯦꯡꯕ ꯂꯥꯛꯑꯒ ꯀꯩꯅꯣ ꯇꯧ ꯂꯧꯕ꯭ꯔꯣ
ꯀꯥꯔꯤ
ꯑꯩꯈꯣꯏ ꯃꯥꯗꯨꯅ ꯑꯗꯨꯗ ꯄꯤꯕ꯭ꯔꯥ ꯀꯩꯅꯣꯝ ꯇꯧꯕꯅꯦ
ꯃꯥꯟꯅꯔꯝꯃꯣꯏ
ꯍꯧꯖꯤꯛꯒꯤꯁꯤꯁꯨ ꯅꯨꯄꯤꯒꯤ ꯢꯁꯇꯥꯜ ꯇꯧꯋꯦꯕ
ꯑꯗꯨꯝ ꯃꯤ ꯐꯤꯕꯨ ꯑꯣꯏꯁꯤꯡꯖ ꯅꯨꯄꯤꯒꯤ ꯏꯁꯇꯥꯐ ꯂꯣꯏ ꯇꯧ ꯅꯨꯄꯤꯈꯩꯗꯤ ꯂꯣꯏ ꯊꯤꯔꯕꯅꯦ
ꯀꯩꯅꯣꯖꯨ
ꯀꯩꯩꯅꯧꯗꯁꯨ ꯈ꯭ꯋꯥꯏ ꯆꯥꯎꯕ ꯑꯃ ꯂꯩꯔꯝꯃꯤꯌꯦꯀꯣ ꯅꯨꯄꯥꯅ ꯇꯧꯕ ꯍꯥꯏꯇꯥꯔꯦ ꯅꯨꯄꯥꯗꯁꯨ ꯅꯨꯄꯤꯁꯦ ꯈꯔ ꯐꯪꯉꯦ ꯍꯥꯏꯌꯦꯕ ꯃꯥꯏ ꯅꯨꯄꯤꯗꯣ
ꯎꯝ
ꯍꯧꯖꯤꯛ ꯆꯥꯎ-ꯆꯥꯎ ꯇꯧꯔꯤꯕ ꯀꯥꯡꯕꯨꯗꯣ
ꯎꯝ
ꯑꯗꯨꯗꯤ ꯃꯅꯥꯎꯄꯥꯁꯤꯅ ꯍꯥꯏꯕꯗꯩꯅꯣ ꯃꯌꯥꯝꯕꯁꯤꯅ ꯍꯥꯏꯕ ꯅꯨꯄꯥꯁꯤꯅ ꯇꯧꯕꯅ ꯅꯨꯄꯥꯗꯨ ꯁꯤꯗꯣꯛꯈ꯭ꯔꯕ ꯃꯥꯢ ꯅꯨꯄꯤꯗꯨꯅ ꯈꯔ ꯄꯪꯕ ꯍꯥꯏꯇꯥꯔꯦ ꯑꯗꯨꯗꯤ ꯅꯨꯄꯥꯗꯨꯒꯤ ꯃꯥꯆꯦꯖꯤꯡꯅꯦ ꯍꯥꯏꯕ꯭ꯔꯥ ꯀꯩꯅꯣꯝ ꯍꯥꯏ ꯍꯧꯖꯤꯛ ꯀꯟꯅ ꯆꯥꯎꯅ ꯇꯧꯔꯤ ꯀꯥꯡꯕꯨꯨꯁꯦ ꯆꯨꯝꯃꯤꯔ ꯂꯥꯜꯔꯤꯔ
ꯈꯪꯗꯦꯍꯦ
ꯀꯩ ꯂꯝꯒꯤ ꯃꯤꯒꯤ ꯑꯣꯢꯅ ꯁꯥꯗꯧꯔꯕ
ꯁꯦꯛꯇꯥ ꯄꯨꯡꯗꯣꯕꯝꯗ ꯑꯩꯈꯣꯏꯅꯦꯒꯤ ꯃꯅꯥꯎꯅꯨꯄꯤ ꯑꯃ ꯂꯩꯌꯦꯕ ꯂꯩ ꯍꯥꯏꯕꯗꯤ ꯃꯣꯏ ꯌꯨꯝ
ꯎꯝ
ꯂꯥꯏꯁ꯭ꯔꯝꯅ ꯑꯗꯨꯒ ꯃꯥ ꯁꯥꯏꯌꯦ ꯑꯗꯨꯒꯤ ꯃꯥ ꯃꯥꯅ ꯅꯣꯏ ꯈꯨꯠ ꯌꯥꯝ ꯐꯥꯅꯤ ꯁꯤ ꯑꯣꯏ ꯁꯥꯎ ꯀꯩꯗꯧꯗꯣꯏꯅꯣꯅ ꯃꯥ ꯍꯥꯏꯅꯔꯒ ꯃꯉꯣꯟꯗ ꯂꯧ ꯇꯧꯔꯒ ꯁꯥꯒꯗꯕ
ꯐꯤꯕꯨꯁꯤꯅ ꯄꯨꯟꯅ
ꯢꯄꯨꯡꯉꯣꯗꯨ ꯁꯦꯛꯇꯗꯩꯔ ꯍꯥꯏꯕ꯭ꯔꯥ ꯀꯩꯅꯣꯝ ꯍꯥꯏꯕꯅꯤ
ꯁꯦꯛꯇꯥꯗꯁꯨ ꯄꯤꯕꯨ ꯂꯩꯔꯥꯕꯣꯏꯔꯦ
ꯂꯩ
ꯐꯤꯕꯨ ꯑꯣꯏꯕꯁꯤꯅ ꯌꯥꯝ ꯐꯩꯌꯦꯕꯥ ꯁꯨꯡꯋꯥ ꯋꯥꯗꯕꯤꯗ ꯂꯪꯆꯥꯛ ꯆ꯭ꯥꯛꯄꯒꯤ ꯄꯩꯁꯥ ꯁꯨꯕꯥ ꯆꯥꯝꯕꯒꯤ ꯃꯣꯏ ꯂꯣꯏ ꯄꯥꯝꯖꯕꯤ
ꯄꯩꯁꯥ ꯃꯌꯥꯝ ꯈ ꯐꯪ ꯂꯩꯇ꯭ꯔꯗꯤ ꯀꯗꯥꯏꯗꯒꯤ ꯑꯣꯏ ꯊꯥꯐꯝ ꯈꯣꯠꯐꯝ ꯂꯩꯇꯅ ꯍꯦꯛꯇ ꯑꯍꯥꯟꯕꯗ ꯃꯣꯏꯅ ꯍꯦꯟꯅ ꯋꯥꯔꯤꯕꯅꯦ ꯈꯪꯕ꯭ꯔꯥ
ꯎꯝ
ꯃꯇꯝ ꯃꯥꯡꯕꯒꯤ ꯀꯥꯟꯅꯕ ꯐꯪꯉꯛꯇꯣꯏꯕ ꯀꯣꯟꯅ
ꯑꯩꯈꯣꯏ ꯁ ꯑꯃ ꯇꯧꯔꯤ ꯑꯩꯈꯣꯏ ꯀꯥꯒꯤ ꯅꯨꯄꯤ ꯑꯃ ꯂꯧꯅꯤꯡꯉꯣꯅꯦ ꯑꯗꯨꯁꯨ
ꯅꯣꯏ ꯀꯥꯗꯤ ꯀꯅꯥ
ꯑꯩꯈꯣꯏ ꯀꯥ ꯍ ꯏꯄꯨ ꯏꯄ ꯅꯣꯏ
ꯎꯝ
ꯌꯇ ꯖꯟꯇꯦꯔ ꯃꯅ ꯑꯗꯨ
ꯎꯝ ꯒ꯭ꯌꯥꯟ ꯇꯥꯗꯦ ꯍꯌꯦꯡꯋꯥꯢꯒꯗꯤ ꯁꯥꯔꯣꯏ
ꯑꯩꯈꯣꯏ ꯅꯦ ꯑꯃꯗꯤ ꯋꯥꯡꯈꯩ ꯄꯤ ꯍꯥꯏꯕ꯭ꯔꯣ ꯃꯔꯥꯛ ꯇꯥꯏꯕꯤ ꯍꯥꯏꯕ꯭ꯔꯣ ꯑꯗꯨ ꯁꯥꯏꯕ ꯑꯗꯨꯅ ꯊꯨ ꯊꯨꯁꯨ ꯂꯣꯏꯕ
ꯑ ꯀꯩꯅꯣꯁꯨ ꯇꯧꯋꯦ ꯂꯨꯄꯥ ꯆꯥꯝꯃꯉꯥꯗꯪꯅ ꯐꯤ ꯇꯔꯨꯛ ꯇꯔꯦꯠ ꯍꯧ ꯌꯥꯝꯃꯦ
ꯑꯗꯨꯅ ꯐꯥꯔꯦꯅ ꯃꯥꯒꯤ ꯋꯥꯛꯄꯅ ꯂꯤꯁꯤꯡ ꯑꯅꯤ ꯆꯥꯝꯃꯉꯥꯃꯨꯛꯒ ꯄꯤꯕ꯭ꯔꯣ
ꯎꯝ ꯐꯕꯅꯤ
ꯑꯗꯨ ꯆꯞ ꯃꯥꯟꯅꯩꯌꯦ ꯊꯥ ꯑꯃꯗ ꯑꯍꯨꯝꯒ ꯀꯩ
ꯀꯥꯝꯅꯤ ꯏ ꯆꯖꯗꯤ
ꯑꯦ
ꯀꯥꯈꯨꯝ ꯃꯤ ꯂꯩꯕꯅꯦ ꯋꯥꯡꯈꯩ ꯐꯤꯗꯤꯛ ꯔꯥꯅꯤꯗꯧꯅ ꯗꯪ-ꯗꯪ ꯌꯩꯅꯗꯦ ꯇꯝ ꯇꯝ ꯌꯩ ꯃꯣꯏꯗꯤ ꯄꯥꯔꯤꯒꯦ ꯐꯖꯕ
ꯑꯣ ꯋꯥꯡꯈꯩ ꯐꯤꯗꯥꯁꯨ ꯑꯇꯥꯡꯕꯗꯤ ꯂꯩ ꯃꯥꯜꯂꯦꯗ
ꯎꯝ ꯂꯩ ꯀꯩꯅꯣ ꯑꯇꯥꯡꯕ ꯍꯥꯏꯁꯦ ꯃꯣꯏ ꯇꯥꯡꯉꯕꯗ ꯂꯤꯁꯤꯡ ꯇꯔꯥꯕꯨ ꯌꯧꯒꯗ꯭ꯔꯣ
ꯑꯣ
ꯃꯣꯏꯁꯤꯅ ꯂꯨꯍꯣꯡ ꯆꯠꯄꯗ ꯇꯧꯅꯕ ꯅꯠꯇ꯭ꯔꯣ ꯃꯔꯨꯑꯣꯏ ꯑꯣꯏꯅ
ꯇꯧꯅꯩꯗ ꯂꯣꯏꯅ ꯔꯥꯅꯤ ꯍ ꯑꯦꯗ ꯋꯥꯒ ꯁ ꯀꯥꯃꯟ
ꯑꯩꯈꯣꯏꯒꯤ ꯆꯦ ꯑꯃꯅ ꯀꯩꯅꯣ ꯇꯧꯋꯅꯤ
ꯎꯝ
ꯃ ꯂꯝꯕꯤ ꯃꯌꯥꯝ ꯊꯝꯕ ꯁꯍꯕꯤꯗꯣ
ꯑꯗꯨꯝꯕꯗ ꯂꯣꯟ ꯄꯤꯕ ꯅꯨꯡꯉꯥꯏꯔꯤꯁꯦ ꯑꯗꯨꯝꯕ ꯃꯤꯗ ꯂꯣꯟ ꯊꯥꯗꯔꯅꯤ ꯂꯣꯟ ꯐꯪꯒꯗꯕ
ꯃꯥꯗꯤ ꯀꯩꯅꯣ ꯇꯧꯔꯦꯕ ꯆꯍꯤꯗꯣ ꯐꯅꯌꯥꯝꯁꯨ ꯌꯥꯝꯃꯦ ꯂꯨꯁꯨ ꯂꯨꯍꯣꯡꯅꯤꯡꯗ꯭ꯔꯦꯕ ꯃꯥꯏ ꯄꯩꯁꯥ ꯃꯌꯥꯝꯗꯣ ꯄꯥꯝꯃꯨꯕꯗ
ꯁꯤꯌꯥ
ꯌꯥꯝ ꯄꯥꯏꯈꯤꯕ ꯃꯑꯣꯡꯅꯤꯅꯦ
ꯄꯥꯏꯔꯦ ꯃꯤ ꯀꯨꯟꯃꯨꯛ ꯁꯥꯏꯅꯍꯦ ꯃꯣꯏ ꯁꯪꯒꯣꯏꯗ ꯕꯣꯔꯗꯤꯡꯒꯤꯗꯗꯣ ꯃꯤꯒ ꯊꯝꯃꯕꯅꯦ
ꯄꯩꯁꯥ ꯐꯅꯌꯥꯝ ꯇꯥꯟꯅꯔꯦꯕ ꯃꯣꯏ
ꯑꯗꯨꯗꯒꯤ ꯃꯣꯏꯒꯤ ꯑꯩꯈꯣꯏꯒꯤ ꯏꯕꯣꯛ ꯍꯣꯏꯖꯨ ꯄꯩꯁꯥꯗꯣ ꯑꯗꯨꯃꯥꯏꯅ ꯂꯩꯃꯤꯅꯤꯅ ꯂꯪꯆꯥꯛ ꯆꯥꯕ ꯈꯣꯠꯄꯗ ꯄꯩꯁꯥ ꯌꯥꯝ ꯐꯪꯉꯦꯕ
ꯐꯪꯕꯥꯅꯦꯗꯤ ꯀꯩꯅꯣ ꯔꯥꯅꯤ ꯐꯤꯒꯤ ꯂꯪꯒꯥꯏ ꯑꯃꯗ ꯂꯨꯄꯥ ꯆꯥꯝꯃꯒ ꯌꯥꯡꯈꯩꯒꯔꯝ
ꯎꯝ
ꯄꯩꯁꯥ ꯄꯖꯩꯕ ꯁꯀꯥꯟꯂꯤꯒ ꯄꯩꯁꯥ ꯍꯐꯪꯉꯦ ꯆꯦꯡ ꯀꯌꯥ ꯋꯥꯔ ꯍ
ꯅꯣꯡꯃꯗ ꯂꯪꯆꯥꯛ ꯑꯃ ꯆꯥꯛꯅꯕ ꯍꯣꯠꯅꯕꯗ ꯀꯌꯥꯝ ꯋꯥꯒꯦꯗꯤ ꯈꯪꯗ꯭ꯔꯤ
ꯑꯣ ꯉ ꯀꯩ ꯁꯀ ꯆꯥꯟꯗꯔꯦꯦ ꯍꯅꯨꯕꯤ ꯏꯕꯣꯛꯀ ꯏꯄꯨꯒꯗꯣ ꯆꯦꯡꯗꯨꯅ ꯃꯣꯏꯗꯒꯤ ꯇꯛꯑꯥꯒ ꯅꯨꯄꯤꯒꯩꯗꯨꯗ ꯑꯃꯨꯛ ꯌꯣꯟꯖꯜꯂꯦꯌꯦ
ꯎꯝ
ꯂꯥꯡꯁꯥꯛ ꯀꯣꯏꯟ ꯆꯥꯛꯇꯅ ꯈꯣꯠꯇꯅ ꯃꯣꯏꯒꯤ ꯂꯦꯝꯃꯛꯄ ꯁꯒꯨꯟꯗꯨꯅ ꯑꯣꯛ ꯂꯣꯏꯗꯅ ꯄꯩꯁꯥ ꯌꯥꯝ ꯐꯖꯅ ꯇꯥꯟꯅꯍꯔꯛꯦꯕ
ꯇꯥꯒꯦꯔ
ꯃꯣꯏ ꯔꯥꯅꯤ ꯀꯥꯔꯒ ꯂꯩꯗꯅ ꯀꯥꯔꯗꯨ ꯊꯤꯟ ꯊꯤꯟꯗꯅ ꯐꯤ ꯅꯨꯡ ꯒꯥꯁꯤꯅ ꯑꯥꯗꯥ ꯍꯦꯟꯂꯨꯝꯗ ꯁꯨꯃꯥꯏꯅ ꯇꯧꯔ ꯌꯥꯝ ꯇꯥꯟꯅꯔꯦ
ꯅꯪꯗꯣ ꯑꯗꯨꯃꯥꯏꯅ ꯇꯧꯕ ꯄꯥꯝꯕ꯭ꯔꯣ
ꯐꯤꯕꯨꯨ ꯑꯣꯏꯔꯖꯥꯔꯣ
ꯇꯧꯍꯟꯗꯕ ꯊ ꯀꯝ ꯁꯤ ꯂ ꯑꯣꯏꯕ ꯐꯤ
ꯁꯛ ꯐꯖꯕꯁꯤꯗ
ꯀꯂꯔꯗꯨꯒ ꯑꯦꯕꯔꯗꯥꯏꯁ ꯇꯧꯕ ꯆꯥꯟꯅꯔꯣꯏ
ꯁꯤꯑꯥ ꯗꯞꯇꯤ ꯁꯟꯗꯦ ꯅꯠꯇ꯭ꯔꯣ
ꯎꯝ
ꯁꯤ ꯁꯟꯗꯦ ꯑꯩꯈꯣꯏ ꯅꯥꯎ ꯍꯣꯏ ꯍꯥꯌꯦꯡ ꯂꯥꯛꯇꯧ ꯃꯥꯜꯂꯦ
ꯃꯣꯏ ꯌꯨꯝꯗ ꯂꯣꯏꯁꯟꯅꯈꯔꯤꯕ ꯍꯌꯦꯡ ꯃꯣꯏꯒꯤ ꯔꯦꯁꯇꯥꯔꯗꯣ ꯍꯜꯂꯛꯑꯦ ꯍꯥꯏꯕꯅꯣ ꯉꯥꯏꯍꯈꯩ ꯗꯦꯜꯂꯤ ꯆꯠꯂꯨꯕꯅꯤ ꯂꯩ ꯍꯥꯏꯕ꯭ꯔꯥ ꯀꯩꯅꯣ ꯄꯥꯎ ꯍꯥꯏꯐꯦꯠ ꯇꯥꯕ
ꯃꯣꯏꯔꯥꯡ ꯂꯩꯔꯤꯌꯦ ꯑꯗꯨꯒ
ꯅꯪ ꯐꯣꯟ ꯇꯧꯔꯤꯕꯥ
ꯍꯝ
ꯅꯪꯅ ꯐꯣꯟ ꯇꯧꯔꯔꯕ
ꯃꯥꯅ ꯇꯧꯄꯅꯤꯅꯪ ꯉꯥ ꯂꯩꯔꯛꯑꯣ ꯍꯥꯏ ꯌꯥꯔꯅ
ꯇꯄꯤ ꯗꯞ ꯑꯃꯨꯛ ꯇꯧꯁꯜꯂꯛꯏꯕ ꯃꯥꯅ ꯅꯉꯣꯟꯗ
ꯍꯌꯦꯡ ꯀꯃꯥꯏꯅ ꯆꯞ ꯂꯩꯁꯨ ꯈꯪꯗ꯭ꯔꯦ ꯍꯌꯦꯡ ꯀꯔꯤ ꯍꯥꯏꯅꯔꯤ ꯍꯥꯏꯕꯗ ꯂꯥꯛꯄ ꯌꯥ ꯑꯩꯇꯥꯔꯦ
ꯌꯥ ꯍꯌꯦꯡꯅꯦ ꯁꯟꯗꯤ ꯂꯥꯛꯑꯔꯣꯏꯗ꯭ꯔꯣ
ꯑꯥ
ꯀ꯭ꯌꯥꯟ ꯊꯇꯗ ꯀꯦꯅ
ꯍꯌꯦꯡꯅꯦ ꯁꯔ ꯂꯥꯛꯂꯣꯏꯗ꯭ꯔꯕ
ꯑꯩ
ꯎꯝ
ꯈꯪꯗꯦꯅꯦ